ꯍꯜꯂꯣ ꯇꯥꯕ꯭ꯔꯣ ꯍꯥ ꯍꯜꯂꯣ ꯍꯜꯂꯣ ꯍꯜꯂꯣ ꯇꯥꯕ꯭ꯔꯣ ꯍꯜꯂꯣ ꯍ ꯐꯔꯤ ꯑꯁꯂꯣ ꯇꯥꯏꯌꯦ ꯌꯥꯏꯌꯦ ꯑꯩꯅ ꯑꯃꯨꯛ ꯇꯥꯗꯕ ꯍ ꯑꯗꯨ
ꯍꯣꯏ ꯈꯤꯇꯪ ꯇꯥꯏꯌꯦ ꯅꯪ ꯈꯔ ꯀꯜꯍꯜꯂꯣꯑꯣ ꯀ꯭ꯔꯤꯔꯣ ꯅꯪꯒꯤ ꯈꯣꯟ ꯌꯥꯝ ꯄꯤꯛꯑꯦ ꯈꯔ ꯀꯟꯍꯜꯂꯣ ꯋꯥꯣꯂꯨꯝ ꯑꯞ ꯇꯧꯧꯕꯅꯦ ꯍ꯭ꯏꯟ ꯍꯨꯏꯟ ꯇꯥꯕ꯭ꯔꯣ ꯍꯥꯥ
ꯍꯜꯂꯣ
ꯎ
ꯀꯩꯗꯧꯔꯝꯃꯤꯅꯣ
ꯇꯥꯕ꯭ꯔꯣ ꯇꯥꯕ꯭ꯔꯣ ꯍꯥꯏ ꯌꯥꯗꯕ꯭ꯔꯣ
ꯇꯥꯕ꯭ꯔꯣ
ꯇꯥꯕ꯭ꯔꯣ
ꯅꯈꯣꯟ ꯇꯥꯗ꯭ꯔꯦ ꯀꯩꯗꯧꯔꯤꯅꯣ
ꯑꯩ ꯇꯥꯕ꯭ꯔꯥ ꯇꯥꯕ꯭ꯔ ꯇꯥꯕ꯭ꯔꯣ ꯍꯥꯥ ꯕꯤꯔꯅꯤ
ꯇꯥꯕ꯭ꯔꯣ
ꯍꯣꯏ ꯈꯔ ꯈꯔ ꯇꯥꯏ ꯅꯪꯒꯤ ꯀꯟꯍꯜꯂꯣ ꯁꯇꯣ
ꯅꯨꯡꯊꯤꯟꯒꯤ ꯆꯔꯥ ꯋꯥꯠꯂꯕꯣ
ꯍꯣꯏ ꯈꯔ ꯀꯟꯅꯜꯂꯣ ꯎꯝ
ꯇꯥꯕ꯭ꯔꯣ
ꯑ
ꯀꯀꯅꯂꯣ ꯇꯥꯔꯕ꯭ꯔꯣ ꯇꯥꯕ꯭ꯔꯣ ꯐꯨꯜ ꯋꯥꯂꯨꯝ ꯂꯩ ꯈꯠꯂꯣ ꯍꯥꯏꯥꯏ ꯐꯨꯜ ꯋꯥꯂꯨꯝꯅꯦ ꯑꯩꯅ ꯂꯥꯏꯈꯠꯂꯛꯏꯁꯦ ꯍꯣ ꯋꯥꯂꯣꯝꯅꯦ ꯄꯨ ꯋꯥꯂꯗꯦ ꯑ ꯎꯁ ꯎꯝ ꯑꯣ ꯆꯣꯡ ꯆ꯭ꯔꯥꯗꯤ
ꯇꯥꯕ꯭ꯔꯣ
ꯇꯥꯏꯌꯦ ꯇꯥꯏꯌꯦ ꯇꯥꯏꯌꯦ
ꯍꯣꯔꯦꯟ ꯅꯨꯡꯗꯥꯡꯗꯤ ꯀꯔꯤ ꯌꯦꯟꯁꯥꯡ ꯆꯥꯒꯗꯕ ꯀꯔꯤ ꯏꯟꯁꯥꯡ ꯆꯥꯒꯦꯅ
ꯐꯥꯔꯁ ꯑ ꯈꯔ ꯈꯔ ꯇꯥꯏꯌꯦ ꯌꯥꯝ ꯇꯥꯗꯦ ꯀꯨꯔꯤꯒꯤꯔꯣ ꯑꯌꯥꯝꯕꯂꯣꯗꯣ ꯂꯣꯛꯑꯣꯏꯕ꯭ꯔꯥ ꯀ ꯍꯣꯏ ꯌꯣꯂꯝꯗꯣ ꯌꯥꯝ ꯂꯣ ꯑꯣꯏꯌꯦ ꯎ
ꯇꯥꯗ꯭ꯔꯣ
ꯍ ꯇꯥꯏ ꯀꯣꯟ ꯃꯆꯥ ꯌꯦ ꯎꯝ ꯌꯥꯝ ꯀꯟꯅ ꯇꯥꯗꯦ ꯐꯣꯟꯗ ꯌꯥꯝ ꯄꯤꯛꯑ ꯄꯤꯛꯅ ꯇꯥꯏꯑ ꯎꯝ
ꯇꯥꯕ꯭ꯔꯣ
ꯑꯥꯎ
ꯍꯜꯂꯣ ꯍꯜꯂꯣ ꯍꯜꯂꯣ ꯍꯜꯂꯣ
ꯇꯥꯕ꯭ꯔꯥ ꯑꯣꯜ ꯍꯜꯂꯣ
ꯎ
ꯇꯥꯏꯌꯦ ꯇꯥꯏ ꯅꯪ ꯇꯥꯟꯅꯕ꯭ꯔꯥ ꯍꯥꯥ ꯍꯜꯂꯣ
ꯍꯣꯔꯦꯟ ꯀꯔꯤ ꯌꯦꯟꯖꯥꯡ ꯆꯥꯗꯣꯏꯅꯣ
ꯍꯜꯂꯣ ꯎꯝ ꯍꯣꯔꯦꯟꯁꯦ
ꯃ ꯐꯅ
ꯑꯣꯛꯁꯥ ꯑꯣꯛꯁꯥ ꯆꯥꯁꯤꯅ ꯂꯩꯔꯤ
ꯁꯥꯔꯣ ꯉꯥꯔꯣ ꯏꯟꯁꯥꯡ ꯅꯥꯄꯤꯔꯣ ꯀꯔꯤꯔꯣ ꯆꯥꯒꯗꯕ
ꯑꯣꯍꯣꯏꯦꯟ ꯏꯚꯤꯅꯤꯡꯒꯤꯔꯣ
ꯅꯣꯡ ꯌꯥꯝ ꯆꯨꯕꯁꯤꯒ ꯏꯟꯁꯥꯡ ꯍꯥꯎ ꯍꯥꯎꯕ ꯆꯪ
ꯎ
ꯐꯣꯏ
ꯑꯩꯅ ꯉꯥꯡꯕꯗꯣ ꯇꯥꯕ꯭ꯔꯣ ꯑꯩꯅ ꯉꯥꯡꯕꯗꯣ ꯇꯥꯕ꯭ꯔꯣ ꯍꯜꯂꯣ ꯍꯜꯂꯣ ꯍꯜꯂꯣ ꯍꯜꯂꯣ ꯂꯣꯏꯔꯦ ꯂꯣꯢꯔꯦ ꯎꯝ
ꯇꯥꯕ꯭ꯔꯣ ꯇꯥꯔꯕꯣ
ꯇꯕ꯭ꯔꯣ ꯍꯥ
ꯇꯥꯔꯕꯣ
ꯅꯪꯒꯤ ꯅꯦꯠꯋꯥꯛꯁꯤꯗꯤ ꯌꯥꯝ ꯅꯨꯡꯉꯥꯏꯇꯦꯍꯦ ꯅꯦꯠꯋꯥꯛ ꯑꯐꯕ ꯃꯐꯝ ꯆꯠꯂꯣ
ꯇꯥ ꯇꯥꯗꯕ꯭ꯔꯣ ꯇꯥ ꯇꯕ꯭ꯔꯣ ꯇꯗꯕ꯭ꯔꯣ ꯑꯩꯗꯤꯅꯦ ꯅꯨꯡꯉꯥꯏꯅ
ꯅꯪ ꯅꯈꯣꯟꯗꯣ ꯇꯥꯗꯦ ꯍꯥꯏꯕ ꯅꯦꯠꯋꯥꯛ ꯈꯔ ꯐꯕ ꯃꯐꯝꯗ ꯆꯠꯂꯣ ꯍꯥꯏꯕ
ꯎ ꯑꯩꯗꯤꯅꯦ ꯅꯨꯡꯉꯥꯏ
ꯅꯦꯠꯋꯔꯥꯛ ꯏꯁ꯭ꯄꯣꯠ ꯆꯦꯟꯖ ꯇꯧꯋꯣ
ꯍꯣ ꯇꯥꯕꯤꯔꯕ꯭ꯔꯣ ꯑꯣ ꯑꯩꯅ ꯉꯥꯡꯕꯗꯨ ꯇꯥꯕꯤꯔꯕ꯭ꯔꯣ ꯍꯥꯜꯂꯣ ꯍꯜꯂꯣ ꯍꯜꯂꯣ ꯍꯜꯂꯣ ꯇꯥꯕ꯭ꯔꯣ ꯇꯥꯕ꯭ꯔꯣ ꯍꯜꯂꯣ
ꯅꯦꯠꯋꯥꯛ ꯐꯕ ꯃꯐꯝ ꯆꯠꯂꯣ
ꯑꯦꯅꯦꯕ ꯐꯥꯔꯤꯕꯅꯦ ꯑꯩꯒꯤꯗꯤ ꯇꯥꯗꯕ꯭ꯔꯥ ꯑꯩꯅ ꯉꯥꯡꯕꯁꯦ
ꯎꯝ ꯑꯩꯅ ꯉꯥꯡꯕꯗꯨ ꯇꯥꯗꯕ꯭ꯔꯣ ꯍꯥ ꯍꯜꯂꯣ ꯑꯃꯨꯛ ꯇꯧꯔꯛꯀꯦꯀꯣ ꯑꯥ ꯀ ꯑꯥꯏ ꯒꯔꯦꯟꯇꯤ ꯌꯨ ꯍ ꯒꯥꯔꯦꯟꯇꯤ ꯌꯨ ꯍꯜꯂꯣ ꯍꯜꯂꯣ ꯇꯥꯕ꯭ꯔꯣ ꯂꯣꯏꯔꯦꯍꯦ ꯍꯜꯂꯣ ꯑꯁ ꯇꯧꯔꯦ ꯍꯦ
ꯅꯦꯠꯋ꯭ꯔꯥꯛꯁꯤꯁꯨ
ꯇꯥꯔꯕꯣ ꯑꯣ ꯇꯥꯔꯦ ꯇꯥꯕ꯭ꯔꯣ
ꯇꯥꯕ꯭ꯔ
ꯇꯥꯔꯦ
ꯇꯕ꯭ꯔꯣ ꯏꯃꯩ ꯃꯥ ꯉꯝꯖꯔꯣꯏ ꯏꯃꯩ ꯃꯩ ꯇꯥꯕ꯭ꯔꯣ ꯎꯝ ꯍꯜꯂꯣ ꯄꯨꯔꯥ ꯕꯦꯔꯥꯅꯤꯍꯦ ꯕꯦꯔ ꯍꯏꯁꯤꯅꯦ ꯇꯔꯦ ꯇꯥꯔꯝꯅꯤ